ꯍꯥꯏ ꯇꯥꯏꯑꯌꯦ ꯇ ꯄꯨ꯭ꯔꯣ
ꯅꯣꯏ ꯇꯥꯏꯌꯦ
ꯉꯔꯤꯕ꯭ꯔꯥ ꯑꯩꯈꯣꯏꯔꯣ ꯉꯁꯤ ꯉꯥ ꯊꯣꯡꯒꯦ ꯇꯧꯔꯤꯌꯦ
ꯍꯧꯥꯅꯤꯅꯦ
ꯍꯥ ꯑꯩꯈꯩ ꯑ ꯉꯁꯤ ꯀꯔꯤꯌꯥ ꯅ ꯁꯦꯂꯔꯤ ꯐꯪꯕꯒꯤꯀꯣ ꯍꯥ ꯅꯈꯣꯏꯗꯤ ꯀꯔꯤ ꯏꯟꯁꯥꯡ ꯊꯪꯗꯣꯏꯅꯣ
ꯑꯩꯈꯣꯏꯗꯤ ꯉꯁꯤ ꯍꯪꯒꯥꯝ ꯆꯥꯏꯌꯦ
ꯍꯪꯒꯥꯝ ꯆꯞ ꯆꯥꯕ ꯂꯣꯏꯔꯕ꯭ꯔꯣ
ꯆꯛ ꯆ ꯂꯣꯏꯔꯒ ꯈꯔ ꯂꯩꯔꯗꯤ ꯇꯨꯝꯈ꯭ꯔꯅꯤꯅꯦ ꯑꯩꯈꯣꯏꯗꯤ
ꯑꯩ ꯌꯥꯝ ꯉꯥꯜꯂꯦꯅ
ꯍꯣꯏ ꯄꯥꯏꯂꯇꯅꯦ
ꯑ ꯃ
ꯀ ꯀꯔꯤ ꯇ ꯑꯣꯔꯒꯜ ꯂꯩꯏꯕꯅ
ꯍꯧꯖꯤꯛꯇꯤ ꯑꯗꯨꯝ ꯐꯝꯔꯒ ꯂꯩꯑꯦ ꯃꯄꯥꯒ ꯃꯅꯁꯇꯧ ꯁꯥꯟꯅꯔꯒ ꯂꯩꯑꯦ
ꯑꯥ ꯑꯥ ꯑꯗꯣ ꯕꯣꯛ ꯌꯦꯡꯕ꯭ꯔꯥ ꯅꯈꯣꯏꯗꯤ
ꯍꯣꯏ ꯍꯅ ꯑꯗꯨꯨ ꯌꯦꯡꯅꯤꯌꯦ
ꯑꯥ ꯀꯅꯥꯕꯨ ꯁꯄꯣꯔꯠ ꯇꯧꯕ꯭ꯔꯥ ꯍꯣꯏ ꯌꯦꯡꯕꯅꯦ
ꯁꯤꯈ꯭ꯔꯕꯤꯒꯤ ꯑꯃꯨꯛꯥ ꯄꯄꯄꯤꯗ ꯑꯃꯨꯛꯀꯥ ꯇꯥꯔꯦ
ꯑ ꯑꯩꯈꯣꯏ ꯑ ꯉꯁꯤ ꯉꯁꯤꯁꯨ ꯕꯣꯂꯏꯅ
ꯎꯝ ꯌꯦꯡꯉꯦꯔꯣ
ꯏ ꯏꯪꯂꯦꯟꯒ ꯅꯣꯔꯋꯦ ꯍꯣꯏ ꯌꯦꯡꯗꯣꯏꯅꯦ ꯌꯦꯡꯁꯦ ꯌꯥꯝ ꯐꯖꯒꯅꯤ
ꯍꯧꯖꯤꯛꯀꯥꯟ ꯑꯉꯥꯡ ꯂꯩꯕꯤꯒꯦꯀꯣ ꯀꯣꯏ ꯂꯩ
ꯑ ꯑ ꯑꯗꯨꯃꯥꯏꯅ ꯇꯧꯋꯦ ꯍꯥꯏ ꯍꯣꯏ ꯀꯅꯤ ꯌꯥ ꯆ ꯍꯥꯥ
ꯐꯩꯕꯅ ꯌꯦꯡ
ꯍ
ꯑ ꯅꯪꯅꯦ ꯄꯨꯡ ꯀꯌꯥꯗ ꯇꯨꯝꯕ꯭ꯔꯥ
ꯍꯣꯏꯗꯤ ꯋꯥꯟ ꯇꯨ ꯑꯗꯨꯃꯥꯏꯅ ꯑꯩꯈꯣꯏꯗꯣ ꯆꯥꯛ ꯆꯥꯕ ꯂꯣꯏꯕ ꯗꯣ ꯑꯣ ꯅꯥꯏꯪ ꯑꯗꯨꯃꯥꯏꯗ ꯂꯣꯏꯌꯦꯕ ꯑꯗꯨ ꯑꯣꯏꯕꯒꯤ ꯐꯣꯟ ꯌꯦꯡꯂꯡꯒ ꯑꯗꯨꯝ ꯑꯗꯨꯝ ꯇꯧꯔꯗꯤ ꯊꯦꯡꯈ꯭ꯔꯦꯕ
ꯍꯧꯖꯤꯛ ꯀꯥꯟ ꯅꯪ ꯅꯣꯏꯕ꯭ꯔꯥ ꯀꯥꯡꯕ꯭ꯔꯣ
ꯑꯩ ꯀꯔꯤ ꯅꯣꯏꯕꯅꯣ ꯑꯩ ꯀꯪꯕꯅ ꯀꯪꯕꯅ
ꯑ ꯑꯁꯤ ꯐꯖꯅ ꯅꯣꯏꯔꯒ ꯂꯩꯔꯦ
ꯑꯦ ꯑꯦ ꯐꯔꯦꯅꯥ ꯑꯩꯗꯤ ꯌꯥꯗ꯭ꯔꯦ ꯀꯥꯡꯪꯕꯅꯥ ꯀꯥꯡꯪꯕꯅ
ꯕꯣꯜ ꯌꯦꯡꯅꯤꯡꯉꯥꯏ ꯊꯧꯔꯒ ꯑꯗꯨꯝ ꯇꯨꯝꯔꯒ ꯃꯥ ꯂꯩ ꯃꯤꯅꯦ ꯑꯩꯁꯨ ꯃꯣꯏ ꯃꯥꯅꯥꯛꯇ ꯅꯨꯃꯤꯠ ꯃꯔꯤꯔꯥ ꯂꯩꯔꯒ ꯑꯃꯨꯛ ꯂꯥꯛꯄꯅꯦ ꯑꯩꯈꯣꯏ ꯌꯨꯝꯗ
ꯑꯥ ꯑꯥ
ꯔꯣꯕꯥꯔꯒꯤ ꯕꯥꯔꯗꯦꯁꯨ ꯇꯧꯕ ꯂꯣꯏꯅ
ꯍ ꯑꯩꯒꯤ ꯐꯦꯃꯤꯂꯤ ꯑꯩꯒꯤ ꯐꯦꯃꯤꯂꯤ ꯏꯃꯨꯡ ꯒꯤ ꯗꯣ
ꯎꯝ
ꯑ ꯆꯠꯂꯒ ꯕꯣꯜ ꯌꯦꯡꯉꯦ ꯍꯥꯏꯌꯦ ꯑꯩꯁꯨ ꯇ꯭ꯌꯦ ꯆꯥꯛꯁꯨ ꯆꯃꯤꯅꯥꯌꯦ ꯍꯥꯏꯕ ꯅꯠꯇ꯭ꯔꯣ
ꯍꯣꯏ ꯆꯃꯤ ꯅꯅꯥꯎꯅꯦ
ꯎꯝ
ꯌꯥꯝ ꯅꯨꯡꯉꯥꯏꯕꯅꯦ ꯃꯣꯏꯔꯣꯝꯗ
ꯍꯣꯏ ꯍꯣꯏ
ꯑꯩ ꯌꯥꯔꯗꯤ ꯗꯤꯁ ꯊꯣꯛꯀꯅꯤ
ꯑ
ꯌꯨꯝ ꯊꯣꯛꯀꯅꯤ ꯍꯥꯏꯕ
ꯗꯤꯁꯦꯝꯕꯔꯗꯔꯣ ꯍꯥꯏꯕ
ꯗꯤꯁꯦꯝꯕꯔꯔ ꯖꯅꯋꯥꯔꯤꯔꯥ ꯑꯗꯨꯝꯉꯥꯏꯅ
ꯑꯩꯁ ꯑꯩꯍꯦ ꯅꯣꯏ ꯊꯦꯡꯅꯁꯦ
ꯑꯦ ꯑ ꯍ
ꯀ꯭ꯔꯤ
ꯎꯝ ꯑꯩ ꯍꯥꯏꯒꯦ ꯕꯛꯒ꯭ꯔꯥꯎꯟ ꯅꯣꯏꯁ ꯒ꯭ꯔꯥꯎ ꯕꯦꯛꯒ꯭ꯔꯥꯎꯟ ꯅꯣꯏꯁ ꯏ ꯌꯃꯗꯤ ꯔꯤꯖꯦꯛ ꯆꯠꯄꯅꯦ ꯍꯥꯏꯕꯅꯦ
ꯍꯣꯏ ꯑꯗꯨꯅꯦ ꯑꯗꯨꯒꯤ ꯃꯤꯅꯥ ꯂꯩꯇꯕ ꯃꯐꯝꯗ ꯑꯗꯨꯝ ꯆꯠꯂꯒ ꯋꯥꯔꯤ ꯁ
ꯍꯣꯏ ꯍꯣꯏ ꯑꯥ ꯑꯥ ꯑꯩꯈꯣꯏ ꯑꯗꯨꯗꯤ ꯉ ꯁꯤꯗꯤ ꯅꯣꯡ ꯆꯨꯗꯦꯗ ꯉꯔꯥꯡ ꯑꯣ
ꯑꯩꯈꯣꯏꯗꯤ ꯍꯣꯜ ꯗꯦ ꯅꯣꯡ ꯆꯨꯒꯅꯤ ꯉꯁꯤ
ꯑ ꯑꯣ ꯑꯩꯈꯣꯏꯒꯤꯗꯤ ꯉꯁꯤꯗꯤ ꯀꯔꯤꯁꯨ ꯇꯥꯗꯦ ꯅꯨꯡꯉꯥꯏꯌꯦ ꯅꯨꯡꯁꯥꯁꯨ ꯁꯥꯗꯦ ꯑꯩꯈꯣꯏ ꯃꯤ ꯃꯉꯥ ꯂꯩꯌꯦ ꯂꯩꯃꯤꯟꯅꯩꯌꯦ
ꯌꯥꯝꯃꯦ ꯀꯣ ꯅꯪꯒꯤ ꯐ꯭ꯔꯦꯟꯁꯤꯡꯁꯨ ꯌꯥꯝ ꯅꯨꯡꯉꯥꯏꯅ ꯂꯩꯕ꯭ꯔꯣ
ꯍꯣꯏ ꯑꯗꯨꯝ ꯅꯨꯡꯉꯥꯏꯔ ꯅꯨꯡꯉꯥꯏꯌꯦ ꯍꯣꯏ
ꯍꯣꯏ ꯑꯗꯨꯗꯤ ꯌꯥꯝ ꯐꯥꯏꯅꯦ
ꯑꯥ
ꯋꯥ ꯂꯦꯇ꯭ꯔꯤꯛ ꯆꯠꯈ꯭ꯔꯔꯤꯅꯦ
ꯑꯁ ꯔꯔꯤꯒꯂꯔ ꯇꯧꯗꯕ꯭ꯔꯣ
ꯂꯤꯇ꯭ꯔꯤꯒ꯭ꯔꯣ ꯅꯣꯡ ꯆꯨꯔꯗꯤ ꯑꯗꯨꯃꯥꯏꯅ ꯇꯧꯕꯅꯦ
ꯑ ꯌꯥꯏ ꯁꯣꯂꯥꯔ ꯑꯗꯨꯃꯥꯏ ꯂꯩꯕ꯭ꯔꯣ
ꯁꯣꯂꯥꯅꯦ ꯍꯧꯖꯤꯛ ꯁꯣꯂꯥ ꯊꯔꯒ
ꯑ ꯑꯥ ꯑ ꯅꯪ ꯏꯅꯦ ꯀꯔꯤ ꯍꯥꯏꯗꯣꯏꯅꯣ ꯅꯪꯕꯨ ꯀꯔꯤ ꯀꯥꯎꯗꯣꯏꯅꯣ
ꯈꯪꯗ꯭ꯔꯦ ꯑꯩꯁꯨ ꯃꯤꯡꯅꯥꯁ ꯃꯃꯥ ꯍꯥꯏꯔꯗꯤ ꯌꯥꯔꯦꯗꯅ
ꯑꯌꯥ ꯍꯣꯏ ꯍꯣꯏ ꯐꯔꯦ ꯅꯈꯣꯏ ꯑꯥꯛ ꯍꯣꯏ
ꯍꯌꯦꯡꯁꯨ ꯐꯣꯟ ꯇꯧꯁꯤꯀꯣ
ꯇꯧꯕ ꯌꯥꯏꯌꯦ ꯑꯗꯣ ꯃꯤꯡꯗꯤ ꯍꯥꯏꯒꯅꯨ ꯀꯔꯤꯅꯣ ꯃꯤꯉ ꯍꯥꯏꯕ ꯌꯥꯗꯦ ꯍꯣꯏ ꯍꯣꯏꯗ ꯔꯦꯀꯣꯗꯤꯡ ꯇꯧꯗ꯭ꯔꯒ ꯑꯗꯨꯝ ꯇꯧꯕꯅꯤꯅ ꯃꯤꯡ ꯍꯥꯏꯔꯗꯤ ꯈꯪꯒꯅꯤ ꯀꯔꯤꯅꯣ
ꯑꯣ ꯑꯣ
ꯃꯤꯡ ꯃꯤꯡ ꯍꯥꯏꯕ ꯌꯥꯗꯦ ꯑꯗꯨꯑꯒ ꯃꯐꯝꯁꯤꯡꯗꯣ ꯑꯗꯨꯁꯨ ꯍꯥꯏꯕ ꯌꯥꯗꯦ ꯑꯗꯣ ꯑꯗꯣꯒ ꯍꯣꯏ ꯑꯗꯨꯁꯨ ꯍꯥꯏꯕ ꯌꯥꯗꯦ ꯍꯥꯏꯕ
ꯎꯝ ꯎꯝ
ꯑꯗꯨꯒ ꯑꯁꯤꯒꯤ ꯀꯣꯜ ꯇꯧꯕꯒꯤ ꯃꯇꯥꯡꯗꯁꯨ ꯀꯣ ꯋꯥꯔꯤ ꯁꯅꯕ ꯌꯥꯗꯦ ꯍꯥꯏꯗꯨꯅꯦ ꯅꯪ ꯆ ꯈꯪꯒꯅꯤꯗꯀꯣ
ꯎꯝ ꯅꯪꯒꯤ ꯐ꯭ꯔꯦꯟ ꯈꯣꯏꯁꯨ ꯑꯗꯨꯝ ꯇꯧꯕ꯭ꯔꯣ
ꯑ ꯍꯣꯏ ꯑꯗꯨꯃꯥꯏꯅ ꯇꯧꯕꯅꯦ ꯃꯣꯏ ꯉꯁꯤ ꯉꯁꯤꯗꯤ ꯌꯥꯝ ꯐꯪꯈ꯭ꯔꯕ ꯃꯥꯜꯂꯦ ꯌꯥꯃꯦ ꯁꯥꯗꯨ ꯍꯥꯥ
ꯑꯩꯁꯨ ꯑꯩꯁꯨ ꯑꯩꯁꯨ ꯅꯦꯛꯁ ꯇꯗꯤ ꯉꯥꯆ
ꯑꯆꯥꯎ ꯍꯣꯏ ꯑꯦ ꯀꯔꯤꯅꯥ
ꯁꯋꯥꯏꯅꯤꯡꯉꯥꯏ ꯇꯧꯏꯌꯦ
ꯌꯥꯗꯦ ꯑꯗꯨꯃꯥꯏꯅ ꯇꯧꯕ ꯌꯥꯅꯤ ꯑꯩꯈꯣꯏꯁꯨ ꯑꯗꯨꯃꯥꯏꯅ ꯁꯣꯏꯕꯅꯦ ꯑꯗꯨꯃꯥꯏ ꯇꯧꯗꯦ ꯐ꯭ꯔꯁꯇꯥ ꯍꯥꯟꯕꯗ ꯀꯣꯜ ꯇꯧꯕꯗ ꯀꯣ ꯍ ꯑꯗꯨꯃꯥꯏ ꯇꯧꯕ
ꯇ ꯀꯣꯏ ꯄꯁꯨ ꯑꯩ
ꯀꯔꯤꯅꯣꯅꯦ ꯍꯥꯏꯔꯒ ꯑꯃꯨꯛ ꯀꯧꯔꯦꯅꯦ ꯅꯪꯁꯦ
ꯍꯣꯏ ꯑꯣꯄꯥꯏ ꯂꯩꯇꯦꯅꯦ
ꯅꯪꯒꯤ ꯅꯆꯦ ꯍꯥꯏ ꯅꯪꯒꯤ ꯅ ꯆꯥꯎ ꯑꯏꯗꯦꯗ ꯑꯗꯨꯃꯥꯏ ꯂꯩꯌꯣ
ꯍꯣꯏ ꯍꯣꯏ
ꯃꯈꯣꯏꯕꯨꯁꯨ ꯏꯟꯇ꯭ꯔꯣꯗ꯭ꯌꯨꯁ ꯇꯧꯕꯤꯒꯦ ꯇꯧꯕꯅꯦ ꯑꯗꯣ ꯇꯧꯅꯤꯡꯕ꯭ꯔꯥ ꯇꯧꯅꯤꯡꯗ꯭ꯔꯕ꯭ꯔꯗꯤ ꯈꯪꯗꯦ ꯑꯗꯨꯕꯨꯀꯣ
ꯎꯝ
ꯅꯪꯁꯨ ꯍꯥꯏ ꯍꯣꯏ ꯅꯪꯁꯨ ꯍꯥꯏꯕꯤꯌꯣ ꯑꯩꯈꯣꯏꯒꯤ ꯃꯃꯥꯈꯣꯏꯗ
ꯍꯣꯏ ꯅꯪ ꯅꯪꯒꯤ ꯃꯃꯥ ꯇꯧꯔꯗꯤ ꯐꯖꯅꯤ
ꯑꯦ ꯑꯩꯒꯤ ꯃꯃꯥꯗꯤ ꯍꯥꯏꯔꯨꯔꯣꯏ ꯑꯃꯥ ꯂꯩꯌꯦꯅ ꯑꯩꯈꯣꯏꯒꯤ ꯃꯃꯥ
ꯍꯣꯏ ꯍꯣꯏ ꯃꯁꯨ ꯌꯥꯅꯤ
ꯇꯦꯗ ꯃꯥꯁꯨ ꯇꯧꯕ ꯌꯥꯒꯅꯤ ꯑꯆꯥꯎꯕꯤꯗ ꯑꯄꯤꯛꯄꯤ ꯍꯥꯏꯗꯣꯏꯔꯥ ꯀꯔꯤꯒꯤꯅꯣ ꯈꯪꯗ꯭ꯔꯦ
ꯍ
ꯃꯁꯨ ꯆꯥꯎꯕ ꯌꯥꯌꯦ
ꯊꯣꯏ ꯃꯥ ꯁꯨꯌꯥꯒꯅꯤ
ꯑ
ꯋꯥ ꯄꯥꯛꯅꯤ ꯅꯨꯡꯉꯥꯏ ꯑꯣ
ꯍ ꯅꯧꯔꯒꯥꯟ ꯅꯔꯒ ꯇꯒꯅꯤ ꯃꯨ ꯀꯥꯏꯗ
ꯑꯦꯕ꯭ꯔꯤ ꯅꯥꯏꯠ ꯇꯧꯕ ꯇꯥꯔꯦ
ꯍꯣꯏ ꯇꯧꯕ ꯌꯥꯏꯑꯦ ꯑꯩ ꯊꯕꯛ ꯂꯣꯏꯔꯒ ꯀꯣ ꯍꯧꯖꯤꯛ ꯃꯇꯝꯗꯁꯨ ꯍꯣꯏ ꯍꯣꯏ ꯍꯣꯏ ꯑꯃ ꯑꯣꯏꯔꯁꯨ ꯀꯣ ꯑꯃ ꯑꯃ ꯑꯣꯏꯔꯁꯨ
ꯎꯝ
ꯑꯗꯨꯃꯥꯏ ꯇꯧꯕ ꯌꯥꯏ ꯑꯗꯣ ꯄꯦꯛ ꯂꯩꯇꯕꯒꯤꯀꯣ ꯑꯗꯨꯅꯦ
ꯍꯣꯏ
ꯇꯣꯄꯤꯛ ꯂꯩꯇꯕꯒꯤ ꯑꯗꯨꯝ ꯀꯔꯤ ꯍꯥꯏ ꯈꯪꯗꯦ ꯑꯗꯨꯗꯤ ꯏꯁꯩ ꯁꯛꯃꯤꯟꯅꯁꯤꯔꯣ
ꯑꯗꯨꯁꯨꯨ ꯌꯥꯏꯅꯦ
ꯍꯝ ꯑ ꯅꯈꯣꯏꯗꯤ ꯑꯂꯥꯛ ꯂꯩꯕ꯭ꯔꯥ ꯅꯈꯣꯏ ꯑꯍꯨꯝ ꯑꯂꯥꯛ ꯂꯩꯕ꯭ꯔꯥ ꯅꯠꯇ꯭ꯔꯒ ꯑꯗꯨ ꯑꯗꯨꯝ꯭ꯔꯣꯌ ꯑ
ꯑꯍꯨꯝ ꯂꯩꯃꯤꯅꯦ
ꯑꯍꯥꯛꯅꯦ ꯑꯗꯨꯗꯤ
ꯍꯣꯏ ꯍꯣꯏ ꯌꯥꯝ ꯅꯨꯡꯉꯥꯏꯔ ꯂꯩꯌꯦꯦ
ꯑ ꯑꯩ ꯚꯤꯖꯤꯠ ꯇꯧꯗꯣꯏꯅꯦ ꯂꯥꯛꯄꯗ
ꯍꯣꯏ
ꯀꯔꯤ ꯀꯔꯤ ꯂꯩꯕ꯭ꯔꯥ ꯌꯨꯝꯗ ꯆꯥꯅꯤꯡꯉꯥꯏ ꯆꯥꯅꯤꯡꯉꯥꯏ
ꯆꯅꯤ ꯉꯥꯏ ꯀꯁꯨ ꯍꯥꯏꯦ ꯍꯧꯖꯤꯛꯇꯤ ꯆꯥꯛ ꯈꯛꯇ ꯆꯥꯔꯒ ꯂꯩꯔꯦ
ꯑ ꯑ
ꯥꯡꯥꯡ ꯆꯄꯅꯤ ꯆꯄꯣꯠꯇꯤ ꯌꯦ ꯄꯨꯔ
ꯑ ꯑꯉꯥꯡꯒꯤꯁꯨ ꯑꯉꯥꯡꯒꯤꯁꯨ ꯄꯨꯔꯛꯒꯗꯤ
ꯍꯣꯏ ꯉꯉꯥꯡꯒꯤꯁꯨ ꯄꯨ꯭ꯔꯥ ꯑꯣ
ꯍꯝ ꯀꯔꯤ ꯀꯥꯎꯗꯣꯏꯅꯣ ꯈꯥꯡꯅꯕꯒꯤꯀꯣ
ꯑ
ꯀꯌꯥꯝ ꯅꯒꯦꯔ ꯃ
ꯍꯌꯦꯡꯒꯤꯂꯣꯏꯀꯣ ꯊꯕꯛ
ꯍꯌꯦꯡꯅꯦ ꯁꯨꯇꯤꯅꯦ
ꯑ ꯁꯨꯇꯤ ꯑꯣꯏꯔꯗꯤ ꯆꯥꯟꯅꯤꯅꯦ
ꯍꯣꯏ ꯈꯪꯗꯦ ꯑꯩꯈꯣꯏ ꯆꯥꯔꯆ ꯆꯠꯇꯣꯏꯔꯥ ꯑꯗꯨꯝ ꯈꯟꯗꯒ ꯂꯩꯌꯦ
ꯎꯝ ꯆꯠꯗꯤ ꯍꯌꯦꯡꯗꯤ ꯑꯩꯅ ꯇꯧꯔꯛꯒꯦꯀꯣ
ꯍꯣꯏ ꯌꯥꯏꯌꯦ ꯏꯗ ꯑꯝ ꯁꯦ
ꯎꯝ ꯏꯚꯅꯤꯡꯗꯕꯧ ꯁꯅꯥꯔꯁꯤꯦ
ꯑ ꯣ ꯁꯅꯥꯁꯤ
ꯉꯁꯤꯁꯨ
ꯅꯪꯗꯤ ꯏꯁꯩ ꯁꯛꯄ
ꯃꯥꯒꯤ
ꯇꯈ꯭ꯔꯥꯕ꯭ꯔꯣ
ꯍꯣꯏꯅꯦ
ꯀꯔꯤꯒꯤꯅꯣ ꯑꯃ ꯑꯅꯤ ꯑꯣꯔ ꯅꯠꯇꯦ ꯑꯃ ꯑꯅꯤ ꯑꯣꯏꯔꯁꯨ ꯑꯗꯨꯝ ꯁꯥꯀꯣꯟꯅ
ꯅꯪꯅ ꯏꯕꯤꯔꯣꯅ
ꯅꯦ ꯑꯦꯕꯨ ꯀꯕꯔ ꯅꯕ ꯌꯥꯏꯅ ꯅꯪ ꯐꯖꯅ ꯁꯒꯦꯅ ꯅꯪꯒꯤ ꯐꯦꯟꯁꯨ ꯌꯥꯝꯕꯅꯦ ꯀꯔꯤꯅꯣ
ꯀꯥꯏ ꯂꯩꯇ꯭ꯔꯦ ꯑꯗꯨ ꯀꯅꯤ ꯉꯥꯡ ꯂꯩꯕꯒꯤ ꯀꯔꯤꯁꯨ ꯇꯧꯕ ꯌꯥꯗ꯭ꯔꯦ
ꯑꯁ ꯑꯇꯩ ꯏꯗꯤ ꯑꯉꯥꯡ ꯂꯩꯔꯁꯨ ꯑꯗꯨꯝ ꯇꯧꯋꯩꯅ
ꯍꯣꯏ ꯑꯉꯥꯡ ꯈꯔ ꯆꯥꯎꯕ ꯀꯥꯟꯗ ꯌꯦꯡꯁꯦ
ꯑ
ꯅꯣꯏꯗꯤ ꯄꯨꯡ ꯀꯌꯥꯗ ꯆꯠꯆꯒꯦꯔꯣ
ꯑꯩꯈꯣꯏ ꯊꯣꯡꯕ ꯂꯣꯏꯔꯦꯒ ꯆ ꯍꯧꯖꯤꯛ ꯊꯣꯡꯅꯨꯌꯦ ꯑꯩꯒꯤ ꯏꯃꯥꯟꯅꯕꯤ ꯑꯃ
ꯑꯥ ꯉ ꯉꯥꯗꯣ ꯀꯦꯖꯤꯗ ꯀꯌꯥꯔꯣ
ꯌꯥꯝ ꯍꯣꯡꯉꯦ ꯋꯥꯟ ꯁꯚꯦꯟꯇꯤꯗ ꯍꯣꯏ ꯋꯥꯟ ꯁꯚꯦꯟꯇꯤ ꯍꯣꯏ ꯍꯣꯡꯕ꯭ꯔꯥ ꯋꯥꯟ ꯁꯚꯦꯟꯇꯤ ꯍꯥ ꯑꯗꯨꯗꯤ ꯀꯌꯥ ꯄꯤꯕ꯭ꯔꯥ ꯉꯥ
ꯑꯩꯈꯣꯏꯗꯤ ꯇꯨ ꯇꯨ ꯑꯩꯠꯇꯤꯔꯥ
ꯑꯥ ꯑꯣꯥ
ꯀꯧꯁꯥꯒꯨꯝꯁꯨ ꯐꯪꯕ꯭ꯔꯣ
ꯑꯛꯆꯥꯥ ꯍꯣꯏ ꯑꯛꯆꯥꯥꯗꯤ ꯑꯩꯈꯣꯏ ꯑꯩꯈꯣꯏꯒꯤ ꯃꯅꯥꯛꯇꯗꯤ ꯐꯪꯗꯦ
ꯑꯣ
ꯑꯣꯛꯁꯥꯒ ꯀꯔꯤꯅꯣ ꯕꯤꯐꯇ ꯑꯁꯤꯗꯗꯤ ꯐꯪꯗꯦ ꯆꯤꯀꯦꯟ ꯈꯛꯇꯅꯤ
ꯑ ꯍꯧꯖꯤꯛꯀꯥꯟꯅꯤ ꯔꯦꯟꯅꯤꯀꯣ ꯍꯧꯖꯤꯛꯀꯥꯟ ꯑꯥ
ꯔꯦꯟꯗ ꯂꯩꯔꯒ ꯂꯩꯌꯦ ꯍꯥꯏ